ꯑꯣꯛ
ꯍꯧꯖꯤꯛ ꯇꯥꯔꯕ꯭ꯔꯣ
ꯍꯧꯖꯤꯛꯇꯤ ꯇꯥꯔꯕ꯭ꯔꯣ
ꯇꯥꯔꯦ
ꯍꯧꯖꯤꯛꯀꯤ ꯃꯈꯣꯟꯅ ꯉꯁꯥꯏꯒꯤ ꯃꯈꯣꯟꯅꯤ ꯈꯦꯅꯌꯦꯗ
ꯌꯥꯝ ꯈꯦꯟꯅꯌꯦ ꯍꯧꯖꯤꯛ ꯆꯥꯛ ꯆꯥ ꯇꯣꯛꯂꯦ ꯑꯗꯨꯒ ꯄꯝꯂꯦ
ꯑ
ꯍꯧꯖꯤꯛꯇꯤ ꯆꯥꯛ ꯆꯥꯛꯁꯦ ꯆꯥꯠꯇꯣꯛꯑꯒꯀꯣ ꯑꯩ ꯄꯝꯃꯤꯕ
ꯅꯪ ꯇꯨꯝꯃꯤꯔꯣ
ꯆꯥꯛ ꯆꯥꯔꯕ꯭ꯔꯣ
ꯍꯣꯏ ꯅꯪꯁꯦ ꯇꯨꯝꯂꯝꯕ꯭ꯔꯣ ꯑꯗꯨꯒ
ꯎꯝ
ꯑꯣ ꯌꯥꯝ ꯐꯩꯌꯅꯦ ꯑꯗꯨꯗꯤ
ꯄꯥꯏꯈꯠꯇꯦꯅꯦ
ꯍꯥꯥ
ꯐꯣꯟ ꯄꯥꯏꯈꯠ ꯇꯦꯅꯦ
ꯈꯪꯗꯦ ꯑꯩ ꯃꯤ ꯑꯃꯕꯨ ꯇꯧꯔꯃꯨꯛ ꯍꯣ ꯍꯣ ꯍꯣ
ꯑꯣ
ꯑꯗꯣ ꯃꯤ ꯑꯃꯕꯨ ꯇꯧꯔꯝꯕ ꯑꯗꯣ ꯍꯩꯗꯤ ꯋꯥꯔꯦ ꯌꯥꯝꯅ ꯍꯥꯏ ꯑꯗꯨꯕꯨ ꯑꯩꯒꯤ ꯐꯣꯟ ꯌꯦꯡꯕ ꯃꯇꯝꯗ ꯅꯪꯒꯤ ꯀꯣꯜ ꯂꯥꯛꯄꯀꯣ ꯑꯗꯣ ꯄꯤꯛ ꯎꯞ ꯇꯧꯅꯤꯡꯉꯥꯏ ꯇꯧꯕ ꯑꯗꯨ ꯑ ꯀꯩ ꯍꯥꯏꯁꯤꯔ ꯂꯣꯏꯅꯃꯛ ꯑꯅꯤꯃꯛ ꯆꯠꯈ꯭ꯔꯦꯕꯀꯣ
ꯑꯗꯨꯒꯤꯅꯦ ꯑꯗꯨꯒꯤꯅꯤ ꯑꯗꯨꯒꯤꯅꯤ ꯆꯥꯔꯦꯗꯥ ꯑꯩꯗꯤ ꯑꯩꯗꯤ ꯆꯥꯔꯦ ꯑꯗꯨꯒ ꯍꯧꯖꯤꯛꯇꯤ ꯍꯧꯖꯤꯛꯇꯤ ꯗꯥꯏꯖꯦ ꯃꯊꯪꯒꯤ ꯉꯥꯏꯔꯤꯕꯅꯤ ꯃꯈꯥ ꯀꯣꯝꯒꯗꯕꯀꯣ ꯍꯧꯖꯤꯛꯁꯦ ꯗꯥꯎꯟꯂꯣꯗ ꯇꯧꯔꯤꯕ
ꯍꯧꯖꯤꯛ
ꯅꯠꯇꯦ ꯗꯥꯎꯟꯂꯣꯗ ꯍꯥꯏꯕꯗꯤ ꯃꯗꯨꯒꯤ ꯗꯥꯎꯟꯂꯣꯗ ꯅꯥꯠꯇꯦꯀꯣ ꯑꯩ ꯍꯥꯏꯕꯁꯤ ꯗꯥꯎꯟꯂꯣꯗ ꯍꯥꯏꯕꯗꯤ ꯆꯥꯛ ꯆꯥꯔꯒ ꯀꯩ ꯍꯥꯏꯁꯦꯔꯥ ꯑꯥ ꯑꯩ ꯈꯪ ꯈꯪꯗ꯭ꯔꯤꯌꯦ ꯑꯗꯣ
ꯗꯥꯏꯖꯦꯁꯟ ꯇꯧꯅꯕ
ꯍꯣꯏ ꯗꯥꯏꯖꯦꯁꯟꯒꯤ ꯄ꯭ꯔꯣꯁꯦꯁꯇꯣ ꯑꯃꯨꯛꯀ ꯅ ꯏꯠꯇꯨꯌꯦꯟꯗꯥꯎꯟ ꯑꯗꯨꯔꯅꯤꯕ
ꯑꯩꯗꯤ ꯀꯪ ꯀꯩꯗꯣ ꯈꯜꯂꯨꯏꯕ
ꯍꯦ ꯃꯗꯨꯕꯨ ꯇꯧꯔꯒ ꯑꯁ ꯀꯣꯜꯗꯤ ꯇꯧꯅꯤꯡꯗꯦꯍꯦ ꯃꯅꯝ ꯅꯝꯒꯅꯤꯕ
ꯍꯣꯏ ꯅꯝꯊꯤꯒꯅꯤꯕ
ꯍꯣꯏ ꯑꯗꯨꯅꯦ ꯑꯗꯨꯒꯤ ꯅꯝꯊꯤꯒꯅꯦꯕ ꯆꯠꯂꯤꯔꯣ ꯑꯗꯨꯒ ꯇꯨꯝꯂꯤꯔꯣ ꯍꯧꯖꯤꯛ ꯀꯔꯤ ꯍꯥꯏ ꯍꯥꯏꯕꯗꯤ ꯃꯈꯣꯟ ꯌꯥꯝ ꯇꯥꯏꯕꯀꯣ
ꯇꯨꯝꯃꯤ
ꯐꯦꯟ ꯃꯈꯥꯗ ꯇꯨꯝꯔꯤꯕ꯭ꯔꯥ
ꯎꯝ
ꯅꯨꯡꯁꯤꯠꯒꯤ ꯈꯣꯜꯒꯨꯝꯕꯗꯤ ꯇꯥꯑꯦꯕꯀꯣ
ꯑꯗꯨꯝ ꯁꯥꯕꯒꯤ
ꯍꯣꯏ ꯎꯄꯥꯏ ꯂꯩꯇꯦ ꯑꯩꯈꯣꯏ ꯃꯐꯝꯗꯁꯨ ꯌꯥꯝ ꯁꯥꯏꯑꯦ ꯑꯩꯈꯣꯏ ꯂꯩꯐꯝꯁꯨ ꯌꯥꯝ ꯁꯥꯏꯌꯦ ꯅꯨꯡꯁꯥ ꯁꯥꯏꯌꯦ ꯑꯗꯨꯒ ꯅꯨꯡꯁꯥ ꯁꯥꯏ ꯑꯗꯨꯒ ꯎꯝ ꯀꯔꯤ ꯍꯥꯏꯁꯤꯔꯥ ꯅꯣꯡ ꯆꯨꯑꯦꯕꯀꯣ ꯑꯗꯨ ꯆꯨꯕ ꯃꯇꯝꯗ ꯏꯪꯉꯦ ꯑꯗꯨꯒ ꯇꯣꯛꯈ꯭ꯔꯦ ꯑꯗꯨꯒ ꯁꯥꯔꯦ ꯑꯗꯨꯒꯤꯅꯤ ꯅꯪꯈꯣꯏꯗꯤ ꯆꯤꯡꯅ ꯂꯩꯕ ꯃꯥꯂꯦꯀꯣ
ꯍꯥꯥ
ꯆꯤꯡꯗ ꯂꯩꯕ ꯃꯥꯜꯂꯦꯕ ꯅꯈꯣꯏꯁꯦ
ꯎꯝ
ꯅꯪꯁꯦ ꯆꯤꯡꯗ ꯂꯩꯕ꯭ꯔꯥ ꯑꯗꯨꯒ ꯇꯝꯄꯥꯛꯀꯨꯝꯕꯗ ꯂꯩꯕ꯭ꯔꯣ
ꯇꯝꯄꯥꯛ
ꯑꯣ ꯉꯁꯥꯏ ꯍꯥꯏꯈ꯭ꯔꯦ ꯅꯅ ꯕꯖꯥꯔꯗ ꯍꯥꯏꯕꯀꯣ ꯅꯪ
ꯎꯝ
ꯌꯥꯝ ꯐꯌꯦ ꯕꯖꯝ ꯕꯖꯥꯔꯗ ꯂꯩꯕꯁꯤꯡꯁꯦ ꯑꯁ ꯃꯈꯣꯏꯁꯦ ꯀꯔꯤ ꯍꯥꯏꯁꯤꯔꯥ ꯌꯥꯝ ꯌꯥꯝ ꯄꯥꯏꯕꯁꯤꯡꯅꯦꯍꯦ
ꯏꯔꯥꯡ ꯂꯩꯕꯒꯤ ꯅꯨꯡꯉꯥꯏꯇꯦ
ꯍꯣꯏ ꯑꯗꯨꯅꯦ ꯑꯗꯨ ꯑꯩꯁꯨ ꯌꯨꯝ ꯆꯠꯀꯦ ꯍꯥꯏꯕ ꯑꯗꯨ ꯆꯠꯄ ꯌꯥꯗꯕ ꯑꯗꯨꯏꯕ ꯑꯦꯛꯖꯥꯝ ꯊꯥꯔꯤꯉꯥꯏꯁꯨ ꯆꯠꯀꯦ ꯍꯥꯏꯕ ꯑꯗꯨꯕꯨ ꯌꯥꯗꯕ
ꯀꯩ ꯂꯝꯗꯒꯤꯅꯣꯁꯨ ꯍꯪꯕ ꯌꯥꯗꯦ
ꯍꯪꯕ ꯌꯥꯗꯦ ꯍꯣꯔꯦꯟꯒꯨꯝꯕ ꯋꯥꯠꯆꯦꯞꯀꯨꯝꯅꯒꯨꯝꯅ ꯍꯪꯕ ꯌꯥꯏꯑꯦꯕ ꯑꯗꯨ ꯑꯗꯨ ꯃꯁꯤꯗꯤ ꯎꯄꯥꯏ ꯂꯩꯇꯦ
ꯀꯣꯁꯗꯤ ꯎꯄꯥꯏ ꯂꯩꯇ꯭ꯔꯦ
ꯑꯩꯈꯣꯏꯁꯦ ꯈꯪꯗꯦꯗ
ꯆꯥꯛ ꯆꯥꯔꯕ꯭ꯔꯥ ꯀꯩꯗꯧꯔꯝꯃꯤꯅꫭ ꯁꯤꯈꯛꯇ ꯁꯤꯈꯛꯇ
ꯑꯣ ꯑꯣ ꯑꯗꯨ ꯍꯥꯏꯕꯒꯤꯅꯤꯀꯣ ꯍꯣꯏ ꯑꯗꯨꯅꯦ ꯑꯗꯨꯒ ꯈꯪꯗꯦꯗ ꯃꯈꯣꯏꯒꯤ
ꯀꯂꯨꯁꯦ ꯌꯥꯝꯃꯦ
ꯍꯣꯏ ꯍꯣꯏ ꯍꯣꯏ ꯑꯗꯨꯒꯤꯅꯦ ꯃꯥꯅ ꯀꯔꯝꯃꯥꯏ ꯇꯧꯁꯤꯔꯅꯦ ꯈꯪꯗꯦ ꯑꯗꯨꯕꯨ ꯑꯩꯈꯣꯏꯒꯤ ꯀꯔꯤ ꯍꯥꯏꯁꯤꯔ ꯗꯖꯥꯅꯦ ꯑꯗꯨꯕꯨ ꯑꯩꯈꯣꯏꯒꯤ ꯐꯕꯥ ꯍꯥꯏꯕꯁꯦ ꯍꯦꯛ ꯑꯝ ꯑꯩꯈꯣꯏꯒꯤ ꯉꯥꯡꯕ ꯁꯤꯡꯁꯦ ꯌꯥꯝꯅ ꯀꯔꯤ ꯍꯥꯏꯁꯤꯒꯦ ꯏꯝꯄ꯭ꯔꯨꯨꯞ ꯑꯣꯏꯒꯅꯤꯕꯀꯣ ꯃꯁꯤꯒꯤ ꯑꯗꯨꯒꯤꯗꯃꯛꯅꯦ ꯑꯩꯁꯨ ꯌꯥꯝ ꯄꯥꯝꯃ ꯍꯥꯏꯕꯗꯤ ꯑ ꯑꯉꯥꯡꯒꯤ ꯍꯧꯖꯤꯛꯁꯨ ꯑꯉꯥꯡ ꯑꯣꯏꯔꯤ ꯑꯗꯨꯕꯨ ꯑꯉꯥꯡꯗꯒꯤ ꯀ꯭ꯂꯥꯁ ꯊ꯭ꯔꯤꯒꯨꯝꯕ ꯇꯝꯕ ꯃꯇꯝꯗꯒꯤ ꯑꯩ ꯑꯃꯨꯛ ꯌꯨꯝꯗ ꯍꯜꯂꯛꯇꯦꯕ ꯍꯥꯏꯕꯗꯤ ꯈ꯭ꯔꯤꯁꯃꯥꯁꯀꯨꯝꯕꯗ ꯑꯗꯨꯝ ꯍꯜꯂꯛꯄꯀꯣ ꯃꯄꯥꯟꯗ ꯆꯠꯂꯒ ꯑꯃꯨꯛꯀ ꯂꯥꯏꯔꯤꯛ ꯇꯝꯃꯦ ꯑꯗꯨꯒ ꯑꯗꯨꯗ ꯁꯨꯃꯥꯏ ꯇꯧꯋꯦ ꯑꯗꯨ ꯍꯧꯖꯤꯛꯐꯥꯎ ꯌꯨꯝꯗ ꯂꯥꯛꯁꯤꯟꯕꯁꯨ ꯌꯥꯎꯏꯀꫭ ꯍꯥꯏꯕꯗꯤ ꯑꯥ ꯆꯠꯄ ꯈꯣꯠꯄ ꯑꯗꯨꯕꯨ ꯌꯥꯗꯕꯀꯣ
ꯃꯅꯤꯄꯨꯔꯗ ꯂꯩꯔꯒ ꯃ ꯃꯇꯥꯏ ꯂꯣꯟ ꯐꯖꯅ ꯈꯪꯗꯦ
ꯀꯅꯥꯅꯣ ꯑꯩꯔꯣ
ꯑꯩ ꯑꯩꯌꯦ ꯑꯩꯌꯦ ꯑꯩ
ꯑꫭ ꯃꯥꯗꯨ ꯃꯈꯣꯟꯗꯩ ꯍꯥꯏꯕꯤꯕꯅꯦ ꯑꯃꯨꯛꯀ ꯂꯣꯏ ꯍꯥꯏꯕ ꯌꯥꯔꯦꯅꯦꯀꯣ ꯑꯩꯈꯣꯏ ꯍꯥꯏꯕꯗꯤ ꯃꯈꯣꯏꯒꯤ ꯂꯧꯅꯤꯅ ꯑꯩꯈꯣꯏꯅ ꯍꯥꯏꯕꯗꯤ ꯑꯗꯨꯒꯤꯅꯤ ꯌꯥꯒꯅꯤꯗ ꯅꯪꯗꯤ ꯀ꯭ꯂꯥꯁ ꯀꯌꯥ ꯒꯨꯝꯕ ꯇꯟꯕ꯭ꯔꯣ ꯑꯗꯨꯒ ꯀꯔꯤ ꯀꯔꯤ ꯍꯥꯥ
ꯍꯥꯥ
ꯀ꯭ꯂꯥꯁꯒꯨꯝꯕ ꯀꯌꯥ ꯇꯝꯃꯥꯕ꯭ꯔꯣ
ꯑꯥ ꯁꯦꯀꯦꯟ ꯁꯦꯀꯦꯟ ꯁꯦꯃꯤꯁꯇꯔ
ꯑꯣ ꯕꯤ ꯕꯤ ꯑꯦꯁ ꯁꯤꯔꯣ ꯑꯃ ꯑꯦꯝ ꯑꯦꯔꯣ ꯑꯣ ꯕꯤ ꯑꯦꯔꫭ ꯑꯗꯨꯒ ꯑꯅꯥꯛꯄꯗ
ꯍꯜꯂꫭꯍꯦ
ꯄꯣꯁ ꯒ꯭ꯔꯦꯖꯨꯋꯦꯠ ꯅꯠꯇ꯭ꯔꯣ
ꯑꯥ
ꯍꯥꯏꯕꯗꯤ ꯕꯤ ꯑꯦ ꯂꯥꯕ ꯑꯦꯝ ꯑꯦ ꯔꯥ ꯑꯦꯝ ꯑꯦꯁ ꯁꯤꯔꯥ ꯕꯤ ꯑꯦꯝ ꯁꯤꯔꯥ ꯑꯦꯝ ꯑꯦꯁ ꯁꯤ ꯑꯣ ꯑꯣꯀꯦ ꯑꯣꯀꯦ ꯑꯗꯨ ꯌꯥꯝ ꯐꯖꯕꯅꯤꯍꯦ ꯑꯗꯨꯗꯤ ꯀꯔꯤ ꯀꯔꯤ ꯑꯥꯔꯁ ꯑꯥ ꯑꯣꯅꯔꯁ ꯂꯧꯕ꯭ꯔꯣ ꯅꯪꯗꯤ
ꯑꯣ ꯑꯣ
ꯍꯥꯥ ꯍꯥꯏꯕꯗꯤ ꯅꯪ ꯂꯧꯕꯒꯤ ꯑꯣꯅꯔꯗꯣ ꯄꯦꯄꯔꯗꯣ ꯅꯪꯒꯤ ꯃꯤꯖꯣꯒꯤ ꯄꯦꯄꯔꯗ ꯀꯥ ꯀꯔꯝꯕ ꯄꯦꯄꯔꯒꯨꯝꯕ ꯂꯩꯗꯅ ꯍꯥꯥ
ꯈꯪꯗꯦ
ꯈꯪꯗꯦ
ꯎꯝ
ꯍꯥꯏꯌꫭꯅꯦꯍꯦ ꯌꯥꯝ ꯐꯥꯏ ꯑꯗꯨ
ꯍꯥꯏꯗꯣꯛꯄ ꯌꯥꯗꯦ
ꯍꯣꯏ ꯍꯣꯏ
ꯁꯤꯀ꯭ꯔꯦꯠꯅꯦ ꯁꯤꯀ꯭ꯔꯦꯠ
ꯃꯁꯤꯒꯤ ꯃꯐꯝꯗꯤ ꯍꯥꯏꯗꯣꯛꯛꯄ ꯌꯥꯗꯦ ꯑꯩ ꯆꯨꯝꯅꯁꯨꯝ ꯍꯥꯡꯕ
ꯐꯥꯒꯤ ꯇꯧꯕꯅꯦ
ꯍꯥꯥ
ꯐꯥꯒꯤ ꯇꯧꯕꯅꯦ
ꯍꯣꯏ ꯍꯣꯏ ꯍꯥꯏ ꯑꯥ ꯃꯥ ꯃꯁꯤꯗꯤ ꯍꯥꯏ ꯍꯥꯏꯕꯤꯒꯅꯨ ꯍꯥꯏꯔꯅꯨ ꯍꯥꯏꯕꯗꯤ ꯑꯥ ꯃꯈꯣꯏꯁꯨ ꯁꯨꯃꯥꯏꯅ ꯍꯥꯏꯔꯅꯨ ꯍꯥꯏꯕꯀꯣ
ꯍꯣꯏ ꯍꯣꯏ
ꯍꯣꯏ ꯍꯥꯏꯅꯤꯡꯉꯗꯤ ꯀꯨꯝꯕ ꯑꯗꯨꯒ
ꯏꯟꯐꯣꯔꯃꯦꯁꯟ ꯌꯥꯝ ꯄꯤꯗꯕ
ꯍꯣꯏ ꯍꯣ ꯍꯣꯏ ꯑꯗꯣ ꯑꯥ ꯀꯩ ꯍꯥꯏꯁꯤꯔꯥ
ꯃꯈꯣꯏ ꯅꯨꯄꯥꯝꯁ ꯀꯩꯗꯧꯔꯝꯃꯤꯅꯣ ꯆꯥꯛ ꯆꯥꯔꯕ꯭ꯔꯥ
ꯃꯗꯨꯗꯤ ꯀꯔꯤ ꯍꯥꯏꯁꯤꯔꯥ ꯃꯤꯅꯤꯠ ꯑꯃ ꯑꯅꯤꯗ ꯂꯣꯏꯒꯅꯤ ꯑꯗꯨꯗꯣ
ꯎꯨꯝ
ꯆꯥꯛ ꯆꯔꯕ꯭ꯔꯣ ꯍꯣꯏ ꯆꯥꯔꯦ ꯀꯁꯤꯡ ꯀꯩ ꯌꯦꯟꯁꯥꯡ ꯆꯥꯕ꯭ꯔꯣ ꯑꯗꯨꯒ ꯑꯥꯂꯨ ꯌꯦꯟꯁꯥꯡ ꯆꯥꯔꯦ ꯑꯗꯨꯒ ꯍꯋꯥꯏ ꯑꯦꯟꯁꯥꯡ ꯆꯥꯔꯥ ꯂꯣꯏꯔꯦ ꯑꯗꯨꯗꯤ ꯑꯗꯨꯒꯤ ꯋꯥꯐꯝꯗꯣ ꯑꯃꯨꯛꯀ ꯍꯥꯏꯕ ꯀꯗꯥꯏꯗ ꯍꯥꯏꯒꯅꯤ ꯂꯥ ꯂꯣꯏꯔꯗꯤ ꯀꯣ ꯑꯗꯨꯅꯦꯃ ꯀꯔꯤ ꯍꯥꯏꯁꯤꯔꯥ
ꯀꯩꯗꯧꯔꯝꯃꯤꯅꯣ ꯀꯩꯗꯧꯔꯝꯃꯤꯅꯣ ꯔꯤꯄꯤꯠ ꯔꯤꯄꯤꯠ ꯇꯧꯔꯅꯤ
ꯍꯣꯏꯣꯏ ꯑꯗꯨ ꯑꯗꯨ ꯇꯧꯕꯁꯨ ꯀꯩ ꯍꯥꯏꯁꯦ ꯑꯩꯈꯣꯏꯅ ꯋꯥꯁꯦ ꯑꯥ ꯀꯩ ꯍꯥꯏꯁꯤꯔꯥ ꯄꯤꯕ ꯃꯇꯝꯗ ꯅꯨꯡꯉꯥꯏꯔꯦꯕꯀꯣ ꯑꯗꯨꯒꯤꯅꯦ ꯇꯣꯄꯤꯛ ꯑꯅꯧ ꯑꯅꯧꯕꯒꯨꯝꯕ ꯍꯣꯏ ꯑꯗꯨ ꯋꯥꯔꯤꯁꯤ ꯁꯥꯔꯒ ꯁꯨꯃꯥꯏꯅ ꯂꯥꯏꯔꯤꯛ ꯀꯔꯤ ꯍꯥꯏꯁꯤ꯭ꯔꯥ ꯋꯥꯔꯤ ꯁꯥꯕꯁꯨ ꯌꯥꯝ ꯅꯨꯡꯉꯥꯏꯒꯅꯦꯕꯀꯣ ꯑꯗꯨꯒꯤꯅꯤ ꯑꯩꯁꯨ ꯀꯗꯥꯏꯗ ꯇꯝꯁꯤꯔꯥ ꯍꯥꯏꯅ ꯈꯟꯕꯅꯦ ꯇꯥꯕ꯭ꯔꯣ
ꯑꯥꯎ ꯇꯥꯢ
ꯑꯩꯁꯨ ꯀꯗꯥꯢ ꯃꯁꯤꯒꯨꯝꯕ ꯋꯥꯔꯤꯁꯦ ꯀꯗꯥꯢꯗ ꯍꯥꯢꯕꯗꯤ ꯂꯣꯟꯁꯦ ꯀꯗꯥꯢꯗ ꯇꯝꯁꯤꯔ ꯍꯥꯢꯅ ꯌꯨꯇ꯭ꯌꯨꯕꯀꯨꯝꯕꯗ ꯑꯗꯨꯗ ꯑꯗꯨ ꯍꯣꯢ ꯌꯦꯡꯉꯦ ꯑꯗꯨꯕꯨ ꯈꯥꯡꯗꯕꯀꯣ ꯒ꯭ꯌꯥꯟ ꯇꯥꯗꯕ ꯑꯗꯨ ꯑꯁꯤꯒꯨꯝꯕ ꯌꯥꯝ ꯐꯒꯩ ꯀꯩ ꯍꯥꯢꯅ ꯑꯩ ꯇꯧ ꯑꯩꯁꯨ ꯈꯪꯗꯦꯅꯦ ꯑꯁ
ꯃꯅꯤꯄꯨꯔ ꯐꯤ ꯃꯅꯤꯄꯨꯔꯔꯤ ꯐꯤꯂꯝ ꯌꯦꯡꯉꯦꯀꯣ
ꯑꯁ ꯑꯗꯨꯅꯦ ꯑꯩ ꯑꯩ ꯀꯩ ꯍꯥꯢꯖꯤꯔ ꯑꯗꯨꯒꯤ ꯃꯨꯚꯤꯒꯨꯝꯕ ꯐ꯭ꯤꯂꯝꯒꯨꯝꯕ ꯌꯦꯡꯅꯤꯡꯗꯦꯕꯀꯣ ꯁꯨꯛꯌꯦꯡ ꯌꯦꯡꯅꯤꯡꯗꯦ ꯑꯩ ꯑꯩ ꯀꯔꯤ ꯍꯥꯢꯅ ꯍꯥꯢꯅꯥꯗꯦꯕꯀꯣ ꯁꯤꯅꯦꯃꯥ ꯌꯦꯡꯕꯁꯤꯡꯗꯣ ꯃꯍꯧꯁꯥꯗꯤ ꯑꯩ ꯁꯤꯅꯤꯃꯥ ꯌꯦꯡꯗ꯭ꯔꯤꯕ ꯑꯗꯣ ꯍꯣꯢ ꯃꯤꯁꯤꯡ ꯍꯥꯥ
ꯇꯥꯗꯤꯌꯦ
ꯎꯆꯦꯛꯇꯤ
ꯍꯥꯥ
ꯕꯣꯜꯗꯤ ꯌꯦꯡꯕ꯭ꯔꯣ
ꯃꯨꯚꯤ
ꯕꯣꯜ
ꯌꯦꯡ ꯍꯣꯢ ꯍꯣꯢ ꯍꯣꯢ ꯕꯣꯜꯗꯤ ꯌꯦꯡꯉꯤ ꯕꯣꯜꯗꯤ ꯌꯦꯡꯉꯤ ꯍꯥꯢꯕꯗꯤ ꯕꯣꯜꯁꯦ ꯆꯍꯤ ꯃꯔꯤ ꯃꯔꯤꯒꯤ ꯂꯥꯛꯄꯗꯤꯒꯤꯀꯣ
ꯑꯦ ꯑꯗꯨꯅꯤ
ꯑꯗꯨ ꯌꯦꯡꯉꯤ ꯅꯪꯈꯣꯢꯁꯨ ꯌꯦꯡꯉꯨ ꯕꯣꯠꯁꯨ ꯌꯥꯝ ꯅꯨꯡꯉꯥꯢꯕꯅꯦ ꯌꯦꯡꯉꯨ ꯍꯜ ꯋꯥ
ꯆꯍꯤ ꯃꯔꯤ ꯃꯉꯥ ꯇꯔꯨꯛ ꯌꯥꯎ ꯌꯥꯡꯅꯤꯡꯉꯦ
ꯅꯈꯣꯢꯒꯤ ꯏꯃꯥꯟꯅꯕꯁꯤꯡ ꯂꯥꯛꯂꯒ ꯁꯤꯡꯖꯨ ꯆꯥꯔꯒ ꯍꯩ ꯆꯥꯔꯒ ꯀꯔꯤ ꯀꯔꯤ ꯌꯥꯝ ꯅꯨꯡꯉꯥꯢꯕꯅꯦ ꯑꯗꯨꯗꯣ ꯇꯧꯔꯣ ꯅꯨꯃꯤꯠ ꯀꯥꯗ꯭ꯔꯁꯨ ꯐꯥꯏꯅꯒꯨꯝꯕꯗꯀꯣ
ꯌꯦꯉꯗꯤ ꯑꯗꯨ ꯉꯥꯢꯕꯅꯤ
ꯍꯣꯢ ꯍꯣꯢ ꯑꯗꯨ ꯏꯊꯟꯗ ꯀꯨꯝꯕ ꯌꯦꯡꯉꯗꯤ ꯅꯨꯡꯉꯥꯢꯔꯤꯕꯀꯣ
ꯎꯝ
ꯑꯗꯨ ꯒ꯭ꯔꯨꯞꯗ ꯂꯥꯛꯑꯒ ꯁꯞꯄꯣꯔꯠ ꯇꯧꯔꯝ ꯒ꯭ꯔꯨꯞ ꯑꯃꯅ ꯁꯞꯄꯣꯔꯠ ꯇꯧꯋꯤ ꯒ꯭ꯔꯨꯞ ꯑꯃꯅ ꯁꯞꯄꯣꯔꯠ ꯇꯧꯋꯤ ꯑꯗꯨꯒꯤꯗꯃꯛꯇ ꯑꯗꯨꯗ ꯌꯥꯝꯅ ꯅꯨꯡꯉꯥꯢꯕꯁꯦ ꯌꯥꯝ ꯅꯨꯡꯉꯥꯢ ꯇꯁꯦꯡꯅ ꯍꯥꯢꯕꯅꯦ ꯑꯩꯈꯣꯢꯁꯨ ꯁꯨꯃꯥꯢꯅ ꯇꯧꯋꯦꯕꯀꯣ
ꯄꯨꯡ ꯑ ꯉꯁꯤ ꯄꯨꯡ ꯀꯌꯥꯗ ꯕꯣꯜ ꯂꯩꯌꯦꯒꯦ
ꯈꯪꯗꯦꯀꯣ ꯄꯨꯡꯁꯦ ꯇꯦꯟ ꯊꯥꯔꯇꯤꯒꯨꯝꯕꯅ ꯂꯩꯑꯦꯕ ꯑꯗꯨ ꯈꯪꯗꯦ ꯉꯁꯤ ꯀꯔꯤ ꯀꯔꯤ
ꯑꯩ ꯉꯁꯤꯗꯤ ꯌꯦꯡꯉꯈꯣꯢꯗꯅ ꯑꯩ ꯑꯩꯒꯤ ꯇꯤꯝ ꯂꯥꯛꯇꯦꯕ ꯉꯁꯤꯗꯤ
ꯇꯤ ꯂꯥꯛꯇꯁꯨ ꯌꯦꯉꯨꯅꯦ
ꯍꯥꯥ
ꯑꯩ ꯀꯨꯞꯇꯦꯕꯤ ꯌꯥꯇꯔ꯭ꯁꯨ ꯌꯦꯉꯣ
ꯌꯦꯡꯅꯤ ꯌꯦꯡꯕꯅꯤ ꯑꯕꯨ ꯑꯗꯨꯕꯨ ꯅꯨꯃꯤꯠ ꯈꯨꯗꯤꯡꯗ ꯌꯦꯡꯗꯤꯗ ꯅꯨꯃꯤꯠ ꯈꯨꯗꯤꯡ ꯌꯦꯡꯉꯗꯤ ꯇꯨꯝꯕꯒꯤ ꯃꯇꯝ ꯂꯩꯔꯣꯏꯕꯀꯣ ꯑꯗꯨ ꯑꯣꯏ
ꯃꯈ꯭ꯋꯥꯏꯅ ꯀꯩ ꯍꯥꯏ
ꯇꯦꯠ ꯊꯥꯔꯇꯤꯗ ꯍꯧꯔꯗꯤ ꯄꯨꯒꯦꯗꯕꯨ ꯂꯣꯏꯒꯗꯤ
ꯇꯦꯟ ꯊꯥꯔꯇꯤꯗ ꯍꯧꯒꯅꯤ ꯑꯗꯨꯒ ꯇꯦꯟ ꯊꯥꯔꯇꯤ ꯑꯦꯛꯖꯦꯛ ꯍꯧꯒꯅꯤ ꯑꯗꯨꯒ ꯃꯈꯣꯏꯒꯤ ꯕ꯭ꯔꯦꯛ ꯑꯇꯨꯑꯗꯥ ꯁꯨꯝ ꯑꯁꯨꯃꯥꯏꯟ ꯂꯩꯒꯅꯦꯕꯀꯣ ꯑꯗꯨ ꯂꯣꯏꯕ ꯃꯇꯝꯁꯦ ꯕꯔꯣꯒꯤ ꯃꯤꯅꯤꯠ ꯍꯣꯏ ꯕꯣꯔꯣ ꯃꯤꯅꯤꯠ ꯐꯤꯐꯇꯤꯟꯒꯨꯝꯅ ꯂꯣꯏꯔꯅꯤꯕ
ꯑꯂꯥꯏ ꯇꯨꯝꯐꯨ ꯃꯇꯥꯝ ꯂꯩꯇ꯭ꯔꯤꯍꯦ
ꯍꯣꯏ ꯑꯗꯨꯒꯤꯅꯦ ꯑꯗꯨꯁꯨ ꯀꯔꯤ ꯍꯥꯏꯁꯤꯔ ꯃꯈꯣꯏꯅ ꯑꯥ ꯇꯤꯝ ꯑꯃꯅ ꯒꯣꯜ ꯆꯜꯂꯗꯤ ꯃꯗꯨꯅꯤ ꯈꯔ ꯈꯔꯗꯤ ꯈꯔꯁꯦ ꯌꯥꯝꯃꯤꯅꯤꯁꯦ ꯋꯥꯡꯈꯠꯂꯦꯕ ꯑꯗꯨꯕꯨ ꯃꯈꯣꯏꯅ ꯗ꯭ꯔꯣꯒꯨꯝꯕ ꯀꯣ ꯑꯦꯛꯁꯇ꯭ꯔꯥ ꯇꯥꯏꯝ ꯀꯨꯝꯕ ꯄꯤꯔꯗꯤ ꯑꯣ ꯑꯃꯨꯛꯀ ꯆꯠꯒꯅꯤ